ꯑꯣ
ꯑꯥꯎ ꯍꯧꯒꯠꯂꯦ
ꯑꯣ ꯀꯩꯀꯩ ꯆꯥꯔꯒꯦ ꯑꯌꯨꯛ ꯀꯤ
ꯀꯩꯝ ꯆꯥꯗ꯭ꯔꯤꯗ ꯍꯧꯒꯠꯄꯗ ꯉꯥꯔꯤ ꯏꯁꯥꯁꯦ ꯅꯨꯡꯉꯥꯏꯇ꯭ꯔꯦ ꯌꯥꯝꯅ ꯉꯁꯤꯗꯤ ꯉꯔꯥꯡꯗꯣ ꯄꯨꯡ ꯇꯔꯥꯃꯥꯊꯣꯏ ꯃꯈꯥꯏ ꯈꯔ ꯍꯦꯜꯂꯦ ꯕꯥꯔꯣ ꯇꯥꯗꯣꯔꯦ ꯊꯕꯛ ꯂꯣꯏꯕꯗ ꯑꯗꯒꯤ ꯆꯥꯛ ꯆꯥꯕꯗꯗꯤ ꯕꯥꯔꯣ ꯍꯦꯜꯂꯦ ꯑꯗꯨꯒ ꯆꯥꯛꯊꯣꯛꯄꯨ ꯑꯗꯨꯝ ꯐꯃꯨꯡ ꯍꯤꯞꯆꯜꯂꯦ ꯅꯣꯡꯁꯨ ꯇꯥꯈꯠꯇꯟ ꯇꯥꯔꯦ ꯅꯨꯡꯗꯥꯡꯗꯨꯗ ꯑꯃꯨꯛ ꯑꯗꯩꯗꯤ ꯀꯩꯅꯣ ꯇꯧꯔꯦ ꯎ ꯈ꯭ꯋꯥꯡ ꯅꯥꯕ ꯑꯃꯕꯨ ꯀꯩ ꯏꯁꯥꯗꯁꯨ ꯆꯥꯛꯇꯁꯨ ꯄ꯭ꯂꯦꯠꯇ ꯈꯤꯇꯪ ꯍꯥꯞꯄꯒ ꯌꯦꯔꯨꯝ ꯑꯃ ꯍꯧꯔꯒ ꯆꯥꯥꯁꯜꯂꯦꯕꯀꯣ ꯑꯩꯅ ꯏꯔꯣꯝꯕ ꯀꯔꯤ ꯀꯔꯥꯗꯣ ꯆꯥꯅꯤꯡꯗ꯭ꯔꯦꯅ ꯑꯂꯨ ꯑꯥꯂꯨ ꯃꯦꯠꯁꯜꯂ ꯇꯣꯛꯑꯁꯦꯅ ꯑꯥꯂꯨ ꯉꯥꯜꯂꯒ ꯏꯔꯣꯜꯂꯦꯕ ꯑꯗꯣ ꯑꯩꯗꯤ ꯑꯂꯨꯒ ꯆꯥꯖꯔꯣꯏꯅ ꯌꯦꯔꯨꯝ ꯑꯃ ꯍꯧꯖꯤꯜꯂꯒ ꯆꯥꯔꯦ ꯑꯗꯨꯝ ꯇꯧꯔꯒ ꯏꯁꯥꯥꯁ ꯅꯨꯡꯉꯥꯏꯇꯕ ꯅꯠꯇꯦꯕ ꯂꯣꯏꯔꯦ ꯌꯥꯅꯦꯅ ꯇꯥꯗ꯭ꯔꯦ
ꯑꯩꯈꯣꯏ ꯁꯨ ꯉꯥ ꯔꯥꯡ ꯅꯨꯃꯤꯗꯥꯡ ꯇꯨꯝꯃꯥꯝꯗꯥꯏꯗꯒꯤ ꯅꯣꯡ ꯇꯥ ꯇꯥ ꯅ ꯌꯥꯎꯔꯛꯄꯥꯎ ꯇꯥꯔꯝꯃꯦ ꯑꯗꯨꯗꯒꯤ ꯑꯗꯨꯝ ꯍꯧꯖꯤꯛꯄꯨꯗꯤ ꯍꯥꯡꯈ꯭ꯔꯦ ꯀꯩꯁꯨ ꯇꯧꯗꯦ ꯑꯗꯣ ꯁꯟꯗꯦꯅꯤꯅ ꯏꯃꯥꯟꯅꯕ ꯍꯧꯔꯒ ꯆꯤꯡ ꯀꯥꯁꯦ ꯍꯥꯏꯅꯕ ꯃꯥ ꯂꯥꯛꯑꯦ ꯑꯗꯨꯒ ꯆꯤꯡ ꯀꯥꯔꯨꯔꯦ ꯍꯜꯂꯛꯄꯗꯒꯤ ꯇꯣꯇꯤ ꯏꯁꯤꯡ ꯇꯥꯔꯝꯃꯦ ꯍꯧꯠꯄꯗꯤ ꯄꯨꯡ ꯑꯍꯨꯝ ꯁ꯭ꯋꯥꯏꯗ ꯍꯧꯒꯠꯛꯑꯦ ꯑꯗꯨꯅ ꯀꯛꯊꯣꯛꯄꯗꯤ ꯑꯗꯨꯝ ꯕꯣꯟ ꯌꯦꯡꯕꯒꯤ ꯂꯥꯡꯕꯩ ꯈꯣꯠꯄꯩ ꯇꯧꯕꯗꯀꯣ ꯑꯗꯨꯒ ꯇꯣꯇꯤꯗ ꯑꯃꯨꯛ ꯌꯥꯔꯦ ꯇꯣꯇꯤꯗꯨꯅ ꯊꯜꯂꯛꯄꯒꯤ ꯄꯥꯏꯞꯇꯨ ꯁꯨꯝ ꯁꯤꯡꯗꯨ ꯊꯥꯡꯒꯠꯂꯛꯄꯩ ꯄꯨꯈꯠꯂꯛꯄꯗꯣ ꯑꯩꯅ ꯏꯃꯨꯡꯒꯤ ꯕ꯭ꯔꯥꯏꯠ ꯀꯩꯀꯩꯗꯣ ꯂꯣꯏ ꯍꯣꯟꯖꯜꯂꯦꯕ ꯑꯩꯈꯣꯏꯅꯥꯎꯄꯥꯅ ꯌꯦꯡꯉꯝꯃꯣ ꯍꯥꯏꯕꯗꯨ ꯃꯥꯗꯣ ꯌꯦꯡꯉꯝꯗꯕꯖꯥꯠꯅꯦ ꯑꯗꯣ ꯌ ꯄꯥꯊꯣꯛꯑꯒ ꯌꯨꯝꯖꯥꯏꯗꯣ ꯄꯨꯇꯥꯎ ꯇꯥꯎꯕꯤꯅꯦꯃꯦ ꯑꯗꯩ ꯑꯩꯈꯣꯏꯁꯨꯗꯤ ꯑꯃꯨꯛ ꯍꯥꯏꯗꯤ ꯍꯥꯟꯅꯗꯤ ꯂꯥꯏꯍꯤꯡꯒ ꯀꯥ ꯂꯩꯕ ꯂꯩꯕꯥꯛꯇꯨꯁꯨꯁꯨꯣꯠ ꯂꯥꯎꯔꯒ ꯂꯩꯈꯣꯝ ꯂꯣꯏ ꯊꯣꯛꯂꯛꯑꯦꯕ ꯑꯗꯨꯗꯒꯤꯗꯤ ꯑꯗꯨꯝꯛ ꯂꯨꯞꯊꯣꯛꯇꯅ ꯈꯣꯠꯇꯅ ꯇꯧꯔꯦ ꯑꯩꯈꯣꯏ ꯃꯥ ꯀꯧꯔꯒ ꯀꯣꯏ ꯃꯥ ꯗꯣ ꯊꯕꯛ ꯆꯠꯈꯤꯕꯥ ꯍꯥꯏꯕꯗꯤ ꯃꯣꯏꯅꯍꯥꯟ ꯂꯨꯍꯣꯡꯈꯤꯕꯗꯨꯒꯤ ꯃꯑꯣꯡ ꯃꯄꯥꯝꯒꯤ ꯃꯤ ꯂꯥꯛꯀꯗꯕ ꯑꯗꯨꯗꯒꯤ ꯆꯥꯛ ꯏꯟꯥꯡ ꯁꯦꯝꯕꯒꯤ ꯈꯣꯠꯄꯒꯤ ꯊꯣꯡꯕꯒꯤ ꯑꯩꯈꯣꯏꯗꯤ ꯊꯦꯡꯕꯗ ꯅꯨꯡꯉꯥꯏꯇꯕꯒꯤꯀꯣ ꯑꯗꯨꯝ ꯃꯄꯟ ꯃꯈꯥꯏ ꯁ꯭ꯋꯥꯏ ꯂꯣꯏꯅꯕ ꯇꯧꯕꯒꯤ ꯊꯣꯡꯗ ꯂꯣꯏꯍꯧꯔ ꯂꯣꯏꯍꯧꯔꯒꯨꯝ ꯇꯧꯍꯧꯔꯕꯅꯤ ꯃꯥꯁꯨ ꯂꯥꯛꯑꯦ ꯑꯗꯨꯒ ꯂꯧꯊꯣꯛꯇꯨꯅ ꯇꯧꯔꯦ ꯑꯗꯨꯗ ꯂꯣꯏꯗ ꯉꯥꯏꯔ ꯑꯃꯨꯛ ꯑꯦꯁꯤꯡꯗꯣ ꯍꯟꯖꯤꯜꯂꯝꯕ ꯑꯃꯃꯥꯡꯕꯗ ꯑꯃꯨꯛ ꯄꯥꯝꯃꯨꯏꯦꯅ ꯑꯗꯨꯃꯥꯏꯅ ꯇꯧꯕꯒꯤꯅꯤ
ꯅꯣꯏ ꯑꯕꯦꯝ ꯍꯣꯏ ꯃꯌꯨꯝ ꯄꯥꯟꯈꯤꯕꯁꯤꯡꯗꯨꯗꯤ ꯃꯣꯏꯁꯨ ꯀꯩꯁꯨ ꯂꯥꯛꯑꯒ ꯂꯣꯏ ꯌꯥꯎꯗꯣꯏꯔ ꯉꯁꯤ
ꯑ ꯌꯥꯎꯋꯦ ꯑꯃ ꯈꯔ ꯂꯥꯄꯗꯨꯗꯤ ꯃꯥꯗꯤ ꯂꯥꯛꯇ꯭ꯔꯦ ꯑꯗꯩ ꯑꯩꯈꯣꯏꯕꯦꯝꯗꯤ ꯂꯥꯛꯑꯦ ꯑꯗꯣ ꯃꯥꯅ ꯑꯨꯝ ꯊꯣꯡꯕ ꯊꯥꯛꯄ ꯇꯧꯒ꯭ꯔꯦ ꯀꯨꯏꯔꯦ ꯉꯥꯛꯇꯪ ꯂꯩꯔꯒ ꯄꯨꯡ ꯅꯤꯄꯥꯟ ꯃꯈꯥꯏ ꯁ꯭ꯋꯥꯏꯗ ꯑꯃꯨꯛ ꯑ ꯑꯈꯣꯏ ꯑꯈꯣꯏꯕꯦꯝ ꯃꯆꯥꯅꯨꯄꯤ ꯑꯃ ꯂꯩꯕꯗꯣ ꯃꯥꯗꯣ ꯖꯒꯣꯏ ꯇꯝꯕ ꯆꯠꯂꯤꯌꯦ ꯅꯣꯡꯃꯥꯏꯖꯤꯡ ꯅꯣꯡꯃꯥꯏꯖꯤꯡꯗꯣ ꯑ ꯑꯈꯣꯏꯒꯤ ꯖꯒꯣꯏ ꯇꯝꯕ ꯑꯃ ꯂꯩ ꯍꯥꯏꯌꯦꯕꯀꯣ ꯃꯥꯅ ꯑꯗꯩ ꯅꯤꯄꯥꯥꯟ ꯃꯈꯥꯏ ꯁ꯭ꯋꯥꯏꯗ ꯑꯝꯇ ꯂꯧꯕꯤꯔꯨꯑꯏ ꯑꯈꯣꯏ ꯅꯥꯎꯄꯥꯁꯨ ꯑꯃꯨꯛ ꯊꯕꯛ ꯂꯩꯕ ꯆꯠꯈ꯭ꯔꯕ ꯃꯣꯏ ꯍꯥꯟꯅ ꯆꯥꯛ ꯆꯥꯅꯁꯦꯅ ꯍꯥꯏꯅꯒꯦꯅ ꯇꯧꯕ ꯑꯃꯨꯛ ꯆꯠꯈ꯭ꯔꯕ ꯑꯗꯨꯏꯗꯨꯒꯤ ꯊꯕꯛꯇꯣ ꯍꯣ ꯍꯣꯔꯔ ꯂꯩꯕꯒꯤ ꯑꯗꯨꯝ ꯆꯤꯟꯅꯔ ꯂꯩꯕꯗꯣ ꯁꯃꯥꯏꯅ ꯇꯧꯅ ꯂꯩꯕꯒꯤꯅꯤꯗ
ꯑꯣ ꯑꯗꯨꯗꯤ ꯅꯣꯏꯁꯖꯨ ꯅꯣꯏꯖꯨ ꯃꯤ ꯑꯗꯨꯝ ꯌꯥꯝꯗꯣꯔꯤꯅꯦ ꯆꯥꯗꯣꯏꯁꯤꯗꯤ ꯅ ꯁꯥꯒꯩꯒ ꯈꯔꯒ ꯆꯥꯎꯖꯔꯦ
ꯑꯗꯨꯅꯦ ꯉꯥꯗꯣ ꯉꯔꯥꯡ ꯀꯤꯜꯂꯣꯠ ꯇꯔꯥꯅꯦ ꯑꯗꯒꯤ ꯃꯣꯏꯒꯤ ꯇꯥꯎꯔꯒ ꯃꯤ ꯀꯨꯟ ꯇꯔꯦꯠ ꯀꯨꯟ ꯅꯤꯄꯥꯟꯒꯤ ꯇꯣꯉꯥꯟꯅ ꯇꯥꯎꯔꯒ ꯍꯥꯞꯅꯕ ꯆꯥꯎꯅ ꯆꯥꯎꯅ ꯇꯥꯎꯔꯒ ꯉꯔꯥꯡ ꯇꯥꯎꯊꯣꯛꯑꯝꯃꯦ ꯑꯗꯒꯤ ꯀꯅꯣꯁꯨ ꯊꯣꯡꯕꯒꯤꯁꯨ ꯀꯛꯀꯛ ꯇꯥꯎꯊꯣꯛꯁꯤꯅ ꯈꯔ ꯑꯃꯗꯤ ꯈꯔ ꯃꯨꯟꯅ ꯇꯥꯎꯔꯦ ꯈꯔ ꯑꯃꯅ ꯋꯥꯎꯔꯤ ꯋꯥꯎꯔꯤ ꯇꯥꯎꯔꯦ ꯑꯗꯨꯗꯨꯒ ꯉꯔꯥꯡ ꯂꯣꯏ ꯂꯣꯏꯔꯝꯅꯦ ꯑꯗꯩ ꯉꯥꯗꯣ ꯉꯔꯥꯡꯗꯣ ꯍꯦꯛꯇ ꯍꯣꯕꯦꯕꯦ ꯇꯧꯕ ꯁꯦꯝꯕꯗꯣ ꯉꯝꯃꯣꯏꯗꯕꯅꯤꯅ ꯑꯗꯩ ꯃꯨꯃꯤꯗꯥꯡꯒꯤ ꯉꯥ ꯌꯣꯟꯕꯤꯁꯨ ꯂꯥꯛꯀꯅꯤ ꯍꯥꯏꯕꯅꯤ ꯉꯥꯗꯨ ꯍꯤꯡꯉꯤꯀꯥꯟꯗ ꯂꯧꯍꯧꯔꯒ ꯐꯖꯅ ꯁꯦꯝꯔꯒ ꯐ꯭ꯔꯤꯖꯅꯨꯡꯗ ꯍꯥꯞꯀꯗꯕꯁꯨ ꯅꯨꯡꯉꯥꯏꯇ꯭ꯔꯕ ꯑꯗꯨꯅ ꯇꯧꯊꯣꯛꯑ ꯊꯝꯈ꯭ꯔꯁꯦ ꯑꯗꯨꯝ ꯑꯌꯨꯛꯇ ꯊꯕꯛ ꯌꯥꯝꯕꯅꯤꯅ ꯍꯥꯏꯗꯤ ꯃꯊꯦꯜꯁꯨ ꯌꯥꯝꯃꯦꯕ ꯍꯧꯖꯤꯛ ꯊꯣꯡꯗꯣꯏꯁꯦ ꯕꯥꯃꯣꯟ ꯊꯣꯡꯕ ꯆꯞ ꯃꯥꯟꯗꯣꯏꯅꯦꯕ ꯎꯇꯤ ꯎꯁꯣꯏ ꯇꯧꯗꯣꯔꯤ ꯉꯔꯥꯡ ꯃꯪꯒꯟ ꯀꯤꯂꯣ ꯑꯅꯤ ꯑꯍꯨꯝ ꯇꯤꯡꯒꯤꯕꯅꯦ ꯎꯝ ꯀꯣꯔꯐꯨ ꯑꯆꯧꯕ ꯊꯣꯡꯗꯣꯏꯅꯦꯕ ꯎꯇꯤꯁꯨ ꯑꯗꯒꯤ ꯀꯩ ꯍꯥꯏꯈꯔꯦ ꯍꯩ ꯍꯩꯕꯨꯡꯁꯨ ꯊꯣꯡꯗꯣꯏꯅꯤ ꯑꯗꯒꯤ ꯑꯈꯥꯉꯧ ꯄ ꯑꯗꯩ ꯏꯔꯣꯝꯕ ꯃꯈꯟ ꯇꯔꯦꯠ ꯅꯤꯄꯥꯟ ꯃꯥꯏ ꯁꯨꯏ ꯍꯥꯏꯕꯅꯦꯕ ꯑꯗꯨ ꯃꯌꯥꯝꯗꯣ ꯂꯣꯏꯅ ꯊꯣꯡꯉꯀꯥꯟꯗ ꯍꯥꯏꯗꯤ ꯃꯤꯗ ꯂꯥꯛꯄꯅꯤꯅ ꯇꯖꯣꯞ ꯇꯖꯣꯞ ꯆꯥꯕꯁꯨ ꯅꯨꯡꯉꯥꯏꯇꯦꯅꯀꯣ
ꯃꯥꯅꯤ ꯃꯥꯅꯤ ꯑꯍꯥꯟꯕꯒ ꯑꯣꯏꯕꯅꯤꯅ ꯈꯔꯇꯪ ꯐꯖꯅ ꯁꯤꯟꯕꯤꯔꯀꯣ
ꯎꯝ
ꯑꯗꯨꯟ ꯇꯧꯕꯗꯨꯅ ꯐꯩꯌꯦꯕꯀꯣ
ꯆꯥꯛꯄꯨꯗꯤ ꯂꯣꯏꯔꯦꯗ ꯑꯈꯣꯏꯗꯤ ꯑꯗꯨꯝ ꯆꯥꯛꯇꯤ ꯑꯗꯨꯝ ꯉꯟꯕꯅꯤꯅ ꯊꯦꯡꯉꯕꯤꯗ ꯃꯄꯟ ꯃꯈꯥꯏ ꯍꯣꯏ ꯇꯥꯔꯅꯤ ꯃꯥꯄꯟ ꯃꯈꯥꯏ ꯇꯔꯥ ꯁ꯭ꯋꯥꯏꯗ ꯆꯥꯔꯅꯤ ꯆꯥꯛꯇꯤ ꯑꯗꯨꯝ ꯉꯟꯕꯅꯦ ꯑꯈꯣꯏꯗꯤ
ꯉꯜꯂꯤ ꯉꯜꯂꯤ ꯅꯣꯏꯒꯤꯗꯤ ꯅꯣꯏꯔꯣꯝꯒꯤꯗꯤ ꯆꯥꯛꯁꯦ ꯑꯗꯨꯝ ꯀꯩ ꯍꯥꯏꯅꯤ ꯌꯥꯎꯍꯧꯔꯛꯄꯒ ꯍꯥꯟꯅ ꯑꯗꯨꯝ ꯍꯣꯠꯅꯕꯗꯣ ꯑꯣꯏꯕꯖꯥꯠꯅꯦꯕꯀꯣ ꯑꯗꯒꯤ ꯑꯈꯣꯏꯔꯣꯝꯒꯤꯁꯤꯅ ꯑꯃꯅ ꯑꯃꯨꯛ ꯊꯕꯛꯁꯤꯡꯁꯤꯅꯅ ꯈꯪꯗꯦ ꯑꯃꯅ ꯈꯪꯗꯦ ꯑꯈꯣꯏ ꯁ꯭ꯋꯥꯏꯒꯤ ꯑꯣꯏꯅꯗꯤꯅꯦ ꯆꯥꯛꯁꯦ ꯉꯟꯅ ꯊꯣꯡꯕꯁꯦ ꯊꯣꯡꯉꯦ ꯈꯜꯂꯁꯦꯕꯀꯣ ꯉꯟꯅ ꯑꯝꯇ ꯆꯥꯗꯦꯕ ꯉꯁꯥꯏꯒꯤ ꯅꯨꯡꯇꯤꯒꯤ ꯆꯥꯈꯤꯕ ꯃꯇꯝꯗꯣꯝ ꯉꯥꯏꯅꯔ ꯑꯗꯨꯝ ꯆꯥꯗꯣꯏꯅꯦꯕ ꯑꯗꯨꯃꯥꯏꯅ ꯇꯧ ꯂꯩꯔꯦꯕ ꯑꯗꯨꯗꯨꯅ ꯆꯥꯕ ꯊꯛꯄꯁꯦꯃ ꯃꯇꯝ ꯅꯥꯏꯗꯕꯁꯤꯗꯤ ꯍꯛꯆꯥꯡꯁꯦ ꯌꯥꯝ ꯐꯠꯇꯕ ꯄꯣꯠꯅꯦꯠ ꯑꯗ ꯑꯈꯣꯏꯗꯤ ꯊꯕꯛꯁꯤꯡꯖꯤꯅ ꯌꯥꯗ꯭ꯔꯝꯅꯤꯅ ꯑꯗꯨꯝ ꯊꯦꯡꯉꯦꯕ ꯑꯗꯒꯤ ꯊꯦꯝ ꯊꯦꯡꯕ ꯍꯥꯏꯖꯦ ꯃ ꯄꯨꯝꯅꯃꯛꯇ ꯂꯣꯏ ꯁꯣꯏꯔꯛꯏꯅꯤ ꯌꯦꯡꯉꯨꯅꯦ ꯇꯨꯝꯕ ꯊꯦꯡꯉꯦ ꯑꯗꯩ ꯌꯥꯍꯧꯕ ꯑꯗꯨꯝ ꯊꯦꯡꯉꯦ ꯍꯥꯏꯕꯗꯤ ꯄꯨꯡ ꯑꯅꯤ ꯑꯍꯨꯝꯗꯒꯤ ꯍꯦꯟꯅ ꯇꯨꯝꯗ꯭ꯔꯝꯅꯤꯅ ꯀꯃꯥꯏꯅ ꯌꯥꯎꯍꯧꯕꯗꯨꯗꯗꯤ ꯑ ꯀꯩꯅꯣ ꯄꯨꯡ ꯃꯔꯤ ꯃꯈꯥꯏ ꯄꯨꯡ ꯃꯉꯥꯗ ꯀꯃꯥꯏꯅ ꯍꯧꯒꯠꯂꯨꯅꯤ ꯄꯨꯡ ꯑꯅꯤꯗ ꯇꯨꯝꯃꯒ ꯄꯨꯡ ꯑꯃꯗ ꯇꯨꯝꯃꯒ ꯑꯅꯤ ꯇꯨꯝꯃꯒ ꯄꯨꯡ ꯃꯔꯤ ꯃꯈꯥꯏ ꯀꯃꯥꯏꯅ ꯍꯧꯒꯠꯂꯨꯗꯣꯏꯅꯣꯕ ꯀꯅꯥꯅ ꯉꯝꯗꯣꯏꯅꯣꯕ ꯑꯗꯨꯗꯤ ꯑꯗꯨꯅ ꯑꯗꯨꯝ ꯄꯨꯡ ꯇꯔꯦꯠ ꯅꯤꯄꯥꯟ ꯑꯗꯨꯝ ꯇꯥ ꯇꯥꯕꯅꯤ ꯍꯧꯒꯠꯂꯛꯄꯗꯗꯤ ꯑꯗꯒꯤꯗꯤ ꯊꯕꯛꯇꯣ ꯂꯣꯏꯅ ꯀꯥꯏꯔꯦ ꯉꯟꯅ ꯊꯨ ꯉꯟꯅ ꯆꯥꯗꯧꯕ ꯈꯣꯠꯇꯧꯕ ꯌꯥꯍꯧꯔꯛꯄꯒ ꯏꯁꯤꯡ ꯊꯛꯑꯒ ꯆꯥꯗꯧꯕ ꯈꯣꯠꯇꯧꯕ ꯀꯩꯀꯥ ꯆꯥꯛꯆꯥ ꯃꯃꯥꯡꯗ ꯑꯗꯨ ꯃꯌꯥꯝꯗꯣ ꯑꯝꯇ ꯆꯥꯕꯒꯤ ꯃꯇꯝꯗꯣ ꯂꯩꯇ꯭ꯔꯦ꯫ ꯑꯗꯤ ꯆꯥꯔꯦ ꯈꯜꯂꯖꯤ ꯑꯥ ꯄꯨꯡ ꯃꯥꯄꯟ ꯃꯈꯥꯏ ꯇꯔꯥꯗ ꯆꯥꯔꯦ ꯈꯜꯂꯖꯤ ꯑꯗꯏꯗꯤ ꯆꯥꯛ ꯆꯥꯕ ꯑꯃꯨꯛ ꯌꯥꯒꯤꯗ꯭ꯔꯥ꯫ ꯑꯗꯨꯅ ꯇꯨꯝ ꯄꯨꯡ ꯇꯔꯥꯃꯥꯊꯣꯏ ꯄꯨꯡ ꯕꯥꯔꯣ ꯑꯗꯨꯝ ꯇꯥꯔꯦ꯫ ꯑꯗꯨꯃꯥꯏꯅ ꯃꯥꯒꯤ ꯃꯇꯝꯖꯦ ꯑꯗꯨꯝ ꯀꯥꯏꯔ ꯀꯥꯏꯔ ꯀꯥꯏꯔ ꯆꯠꯈꯤꯕꯒꯤꯅꯦꯕ ꯑꯈꯣꯏꯅ ꯁꯣꯝ ꯅꯥꯀꯟꯗ꯫ ꯍꯛꯆꯥꯡꯗ ꯅꯨꯟꯗ ꯁꯣꯛꯂꯛꯏꯕ ꯃꯌꯥꯝꯁꯦ꯫ ꯁꯤꯅ ꯑꯈꯣꯏꯒꯤ ꯊꯕꯛꯁꯤꯅ ꯌꯥꯗꯦꯕ꯫
ꯍꯣꯏ ꯑꯗꯨ ꯃꯤ ꯑꯍꯟꯈꯩꯅ ꯍꯥꯏꯅꯔꯝꯃꯤꯗꯨ ꯉꯟꯅ ꯇꯨꯝꯕ ꯉꯟꯅ ꯍꯧꯕꯅ꯫ ꯑꯈꯣꯏꯗꯤ ꯑꯗꯨꯝ ꯉꯟꯅ ꯇꯨꯝꯈ꯭ꯔꯕꯅꯤꯅ ꯄꯨꯡ ꯃꯔꯤ ꯇꯥꯕꯗꯗꯤ ꯂꯣꯏ ꯍꯧꯅꯔꯅꯤ ꯇꯨꯝ ꯀꯕꯨꯛ ꯀꯕꯨꯛ ꯉꯥꯡꯕꯗꯒꯤ ꯑꯗꯩ ꯑꯗꯨꯝ ꯇꯧꯒꯗꯕ ꯀꯩꯀꯩ ꯇꯧꯔꯅꯤ ꯑꯗꯨꯒ ꯑꯗꯨꯝ ꯍꯥꯏꯗꯤ ꯂꯩꯗꯅ ꯀꯣꯏ ꯏꯪꯒꯣꯜ ꯀꯣꯏꯕꯅꯤ ꯈꯪꯗꯦ ꯀꯩꯅꯣ ꯇꯧꯕꯅꯤ ꯈꯪꯗꯦ ꯄꯨꯡ ꯇꯔꯦꯠꯃ ꯃꯈꯥꯏ ꯇꯣ ꯇꯥꯔꯗꯤ ꯆꯥꯛ ꯊꯦꯡꯉꯦ ꯆꯥꯛ ꯊꯦꯡꯉꯦ ꯍꯥꯏꯔꯅꯤ ꯃꯌꯥꯝꯖꯦ ꯇ ꯊꯕꯛ ꯃꯌꯥꯝꯖꯦ ꯂꯣꯏꯖꯤꯅ ꯍꯣꯠꯅꯗꯣꯏꯅꯦꯕ꯫ ꯑꯗꯨ ꯄꯨꯡ ꯅꯤꯄꯥꯟ ꯁ꯭ꯋꯥꯏꯗ ꯊꯣꯡꯅꯔꯒ ꯅꯤꯄꯥꯥꯟ ꯃꯈꯥꯏ ꯁ꯭ꯋꯥꯏꯗ ꯑꯗꯨꯝ ꯆꯥꯟꯅꯩ ꯍꯣꯠꯅꯕꯗꯣ ꯑꯗꯨꯝ ꯇꯧꯋꯤꯗ ꯍꯥꯏꯕꯗꯤ ꯑꯈꯣꯏꯗꯤ ꯑꯃꯨꯛ ꯍꯥꯏꯗꯤ ꯑꯉꯥꯡ ꯁ꯭ꯀꯨꯜ ꯆꯠꯄ ꯈꯣꯠꯄ ꯇꯧꯕ ꯌꯥꯎꯕ ꯅꯠꯇꯔꯦꯗꯅꯀꯣ ꯑꯗꯨꯅ ꯇꯕ ꯅꯠꯇꯠꯇ ꯇꯥꯔꯁꯨ ꯑꯗꯨꯝ ꯍꯥꯏꯗꯤ ꯀꯅꯥꯝꯇ ꯍꯥꯏꯗꯤ ꯊꯦꯡꯅ ꯆꯥꯔꯁꯨ ꯌꯥꯕ ꯃꯤ ꯑꯣꯏꯌꯦꯕ ꯑꯩ ꯉꯟꯅ ꯆꯥꯔ ꯊꯕ ꯆꯠꯀꯗꯕꯅꯤ ꯍꯥꯏꯕ ꯀꯅꯥꯝ ꯂꯩꯇꯦꯕ ꯑꯗꯨ ꯑꯣꯏ ꯇꯥꯔꯁꯨ ꯑꯗꯨꯝ ꯃꯥꯒꯤ ꯆꯥꯛ ꯍꯥꯏꯕ ꯃꯇꯝ ꯑꯃ ꯂꯩꯅꯩꯗꯅ ꯑꯗꯨꯗꯨꯅ ꯑꯗꯨꯝ ꯀꯩ ꯍꯥꯏꯅꯤ ꯃꯇꯝꯗꯣ ꯑꯗꯨꯝ ꯀꯥꯏꯗꯅꯉꯥꯏ ꯄꯨꯡ ꯅꯤꯄꯥꯟ ꯃꯈꯥꯏ ꯃꯥꯄꯜ ꯁ꯭ꯋꯥꯏꯗ ꯆꯥꯍꯧꯅꯉꯥꯏ ꯇꯧꯕ ꯑꯗꯩ ꯊꯦꯡꯅꯁꯨ ꯍꯥꯏꯗꯤ ꯀꯥꯂꯦꯟꯒ ꯑꯣꯏꯔꯦ ꯆꯥꯅꯤꯡꯗꯦꯕ꯫ ꯑꯗꯒꯤ ꯍꯌꯤꯡ ꯀꯩꯀꯩ ꯃꯌꯥꯝꯖꯨ ꯄꯥꯏꯔꯛꯑꯅꯤ ꯍꯥꯏꯗꯤ ꯑꯗꯨꯝ ꯑꯈꯣꯏꯖꯤ ꯈꯔꯕꯨ ꯊꯦꯡꯅ ꯆꯥꯕꯗꯣ ꯑꯗꯨꯝ ꯇꯧꯕ ꯅꯨꯡꯉꯥꯏꯇꯕꯩ ꯑꯗꯨꯝ ꯉꯟꯇꯥ ꯉꯟꯇꯥ ꯆꯠꯊꯣꯛꯄꯅꯤꯗ꯫
ꯑꯗꯨꯅꯦ ꯊꯦꯡꯅ ꯆꯥꯕꯩ ꯀꯥꯟꯅꯕ ꯀꯩꯁꯨꯨꯝꯇ ꯂꯩꯇꯦ ꯑꯗꯨꯗꯨꯅ ꯉꯟꯅ ꯆꯥꯍꯧꯔꯤꯗꯨ ꯌꯥꯝ ꯐꯅ ꯑꯈꯣꯏꯖꯨ ꯃꯇꯝ ꯑꯃꯗꯗꯤ ꯌꯥꯝꯅ ꯉꯟꯅ ꯉꯟꯅ ꯆꯥꯔꯝꯃꯤꯅꯤꯗ ꯁꯤꯒꯤ ꯊꯕꯛꯁꯦ ꯍꯦꯛ ꯇꯧꯖꯕ ꯑꯗꯒꯤ ꯃꯇꯝꯖꯦ ꯂꯣꯏ ꯁꯣꯏꯒꯤꯕ ꯋꯥꯟꯅꯤꯗ꯫ ꯍꯥꯟꯅ ꯕꯥꯕꯥ ꯍꯣꯌ ꯊꯕꯛ ꯆꯠꯂꯤꯉꯩ ꯃꯇꯝꯗꯗꯤ ꯕꯕꯥ ꯍꯣꯌ ꯄꯨꯡ ꯅꯤꯄꯥꯟ ꯅꯪꯅꯅꯕ ꯑꯣꯐꯤꯁ ꯀꯔꯤꯅꯤ ꯑꯗꯨꯗꯨꯅ ꯌꯦꯡꯉꯨ ꯑꯗꯨ ꯅꯪꯅꯅꯕ ꯆꯥꯛ ꯊꯣꯡꯉꯛꯏꯅꯤ ꯃꯇꯝꯗꯨꯗꯗꯤ ꯁꯤꯡ ꯊꯣꯡꯉꯛꯏꯕꯅꯤ꯫ ꯑꯈꯣꯏꯗꯤ ꯑꯩꯈꯣꯏ ꯏꯆꯤꯟ ꯏꯅꯥꯎ ꯑꯈꯣꯏ ꯅꯤꯄꯥꯟ꯫ ꯑꯗꯒꯤ ꯏꯃꯥꯒ ꯕꯕꯥꯒ ꯑꯈꯣꯏ ꯇꯔꯥ꯫ ꯑꯗꯒꯤ ꯑꯥ ꯑꯈꯣꯏꯒꯤ ꯑꯕꯣꯛ ꯂꯩꯔꯝꯃꯤ ꯑꯗꯨ ꯃꯌꯥꯝꯗꯨꯅ ꯑꯗꯨꯅ ꯃꯤ ꯇꯔꯥꯃꯥꯊꯣꯏ ꯇꯔꯥꯅꯤꯊꯣꯏ ꯆꯥꯔꯛꯏꯅꯦꯃꯤ ꯃꯇꯝꯗꯨꯗ ꯑꯗꯨꯝ ꯉꯟꯅ ꯊꯣ ꯊꯣꯡꯉꯒ ꯆꯥꯔꯛꯑꯦ ꯍꯥꯏꯕ꯫ ꯑꯗꯒꯤ ꯑꯃꯨꯛ ꯅꯨꯡꯗꯥꯡꯖꯤꯖꯨ ꯄꯨꯡ ꯃꯉꯥꯒ ꯇꯥꯔꯗꯤ ꯑꯈꯣꯏ ꯆꯥꯛ ꯆꯥꯔꯕꯅꯤ꯫
ꯅ ꯃ
ꯑꯗꯨꯅ ꯑꯈꯣꯏ ꯕꯥ ꯑꯣꯐꯤꯁ ꯍꯜꯂꯛꯄ ꯍꯦꯛ ꯍꯜꯂꯛꯄꯒ ꯆꯥꯗꯣꯏꯅꯦꯕ꯫ ꯑꯗꯨꯗꯨꯅ ꯃꯇꯝꯗꯨꯗꯗꯤ ꯌꯥꯝ ꯅꯨꯡꯉꯥꯏꯗ ꯇꯨꯝꯕꯖꯦ ꯑꯗꯨꯝ ꯄꯨꯡ ꯇꯔꯦꯠꯀ ꯇꯥꯗ ꯍꯥ ꯀꯥꯝ ꯋꯥ ꯋꯥꯥ ꯋꯥ ꯆꯜꯂꯦ ꯅꯨꯡꯗꯥꯡꯒꯤ꯫ ꯇꯨꯝꯅꯤꯡꯕꯅ ꯍꯦꯟꯕꯗꯣ ꯑꯗꯨꯝ ꯇꯨꯝꯃꯦꯕ ꯃꯇꯝ ꯃꯇꯝꯗꯨꯒꯤꯅꯤꯗ ꯍꯧꯖꯤꯛꯇꯤ ꯌꯥꯗ꯭ꯔꯦ꯫ ꯌꯥꯗꯔꯁꯨ ꯄꯨꯛ ꯄꯨꯛ ꯄꯨꯠ ꯑꯣꯟꯅꯔꯦ ꯑꯈꯣꯏꯅ ꯍꯧꯖꯤꯛ ꯂꯩꯔꯤꯕ ꯑꯈꯣꯏꯒꯤ ꯄꯨꯟꯁꯤ ꯃꯍꯤꯡꯖꯤꯗꯤꯅꯦ ꯊꯕꯛꯁꯤꯅ ꯃꯔꯝ ꯑꯣꯏꯔꯀꯥꯟ ꯁꯨꯡꯌꯥ ꯌꯥꯗ꯭ꯔꯦꯕ꯫ ꯑꯩꯅ ꯃꯁꯤ ꯊꯕꯛꯁꯦ ꯑꯩꯅ ꯅꯣꯡꯃꯇ ꯁꯨꯝ ꯉꯟꯅ ꯍꯧꯔꯒ ꯉꯟꯅ ꯂꯣꯏꯁꯜꯂꯒ ꯉꯟꯇꯥꯅ ꯇꯨꯝꯃꯒ ꯉꯟꯇꯥꯅ ꯍꯧꯒꯠꯂꯒ ꯑꯃꯨꯛꯇ ꯁꯦꯝꯗꯣꯛꯁꯤ ꯍꯥꯏꯕꯖꯦ ꯁꯨꯡꯌꯥ ꯌꯥꯗꯦ ꯍꯥꯏꯕ꯫ ꯁꯨꯡꯌꯥ ꯌꯥꯗ꯭ꯔꯦ ꯁꯩꯁꯤꯗ ꯑꯗꯨꯅ ꯊꯕꯛꯁꯦ ꯄꯣꯠ ꯇꯥꯏꯌꯣꯟꯅꯕꯗꯣ ꯑꯣꯏꯔꯦ ꯍꯥꯏꯕ ꯊꯕꯛ ꯍꯧꯔꯤꯅꯦꯅ꯫ ꯍꯧꯖꯤꯛ ꯉꯁꯥꯏ ꯄꯨꯡ ꯃꯔꯤ ꯃꯈꯥꯏ ꯃꯉꯥꯗꯨꯗꯒꯤ ꯊꯕꯛ ꯍꯧꯔꯒꯗꯤ ꯍꯣꯔꯦꯟ ꯄꯨꯡ ꯇꯔꯥ ꯇꯔꯥꯃꯊꯣꯏ ꯑꯗꯨꯋꯥꯏ ꯂꯣꯏꯁꯟꯕ ꯌꯥꯔꯣꯏꯗ꯭ꯔꯣ꯫ ꯑꯗ ꯃꯁꯩꯗ ꯊꯕꯛ ꯇꯣ ꯅꯨꯡꯁꯥ ꯌꯥꯛ ꯁꯥꯔꯀꯥꯟꯗ ꯊꯕꯛ ꯍꯧꯔꯛꯑꯅꯤ ꯑꯗꯨ ꯅꯠꯇ꯭ꯔꯒ ꯅꯨꯡꯗꯥꯡ ꯋꯥꯏꯔꯝ ꯍꯧꯔꯛꯑꯅꯤ꯫ ꯅꯨꯡꯗꯥꯡꯋ ꯍꯧꯔꯛꯄ ꯊꯕꯛꯇꯨꯗꯤ ꯑꯗꯨꯝ ꯍꯣꯔꯦꯟ ꯑꯗꯨꯝ ꯑꯍꯤꯡ ꯄꯨꯡ ꯇꯔꯥꯃꯥꯊꯣꯏ ꯃꯈꯥꯏ ꯕꯥꯔꯣ ꯇꯥ ꯇꯥꯕꯅꯦ ꯂꯣꯏꯕ꯫ ꯑꯗꯨꯗꯩꯩ ꯊꯕꯛꯇꯣ ꯂꯣꯏ ꯀꯥꯏꯔꯦꯗꯅ ꯑꯗꯨꯒ ꯍꯛꯆꯥꯡꯖꯦ ꯂꯣꯏ ꯂꯣꯏꯔꯦꯗꯅ ꯑꯗꯩꯗ ꯇꯥꯏꯌꯣꯟꯅꯕ ꯃꯤ ꯑꯣꯟ ꯑꯣꯟꯅꯩꯌꯦꯕ ꯇꯧꯔꯤ ꯂꯤꯂꯥꯖꯦ꯫
ꯑꯗꯨꯅꯦ ꯍꯥꯏꯕꯗꯤ ꯅꯣꯏꯅ ꯉꯟꯇꯥ ꯇꯨꯝꯒꯦ ꯍꯥꯏꯇꯥꯔꯁꯨ ꯃꯩ ꯂꯩꯃꯤꯟꯅꯕ ꯀꯩꯔꯣꯏꯀꯥꯏ ꯂꯩꯗꯅꯀꯣ꯫ ꯅꯣꯏ ꯗꯥ ꯍꯣꯏ ꯃꯌꯥꯝ ꯂꯩꯕꯗꯣ ꯑꯗꯨꯝ ꯃꯣꯏ ꯂꯥꯛꯅꯤꯡꯉꯗꯤ ꯑꯗꯨ ꯇꯨꯝꯕ ꯈꯣꯠꯄꯁꯨ ꯀꯥꯏꯗꯣꯏꯅꯦꯕ ꯀꯩꯁꯨ ꯉꯟꯅ ꯇꯨꯝꯃꯒ ꯉꯟꯅ ꯆꯪꯕ ꯍꯥꯏꯗꯤ ꯑꯣꯏꯔꯣꯏ꯫ ꯍꯥꯏ ꯅꯣꯏ ꯌꯨꯝꯒꯨꯝꯕ ꯀꯩꯒꯨꯝꯕ ꯇꯣꯉꯥꯟ ꯇꯣꯉꯥꯟ ꯁꯥꯔꯒ ꯂꯩꯒꯤꯕ ꯑꯣꯏꯇꯥꯔꯗꯤꯀꯣ ꯐꯕ꯫ ꯑꯗ ꯄꯨꯜꯂꯞ ꯂꯩꯔꯤꯉꯩ ꯃꯇꯝꯗꯗꯤ ꯑꯣꯏꯕ ꯍꯥꯏꯗꯤ ꯑꯣꯏꯔꯔꯣꯏꯕ꯫
ꯑꯅꯦꯕ ꯉꯔꯥꯃꯛꯇꯗ ꯌꯦꯡꯉꯨꯀꯣ ꯍꯨꯏꯗꯣ ꯉꯔꯥꯡ ꯉꯔꯥꯡ ꯑꯍꯤꯡ ꯅꯣꯡ ꯆꯨꯏꯕ ꯄꯨꯡ ꯕꯥꯔꯣ ꯑꯗꯥꯏꯗꯒꯤ ꯆꯨꯕꯗꯨꯅ ꯑꯗꯨꯝ ꯈꯖꯤꯛ ꯈꯖꯤꯛ ꯈꯖꯤꯛ ꯑꯗꯨꯝ ꯆꯨ ꯂꯩꯔꯦꯕ ꯅꯣꯡꯗꯣ꯫ ꯑꯗꯩꯗꯤ ꯍꯨꯏꯁꯦ ꯃꯥꯒꯤ ꯃꯀꯣꯟꯗꯒꯤ ꯅꯥꯟꯊꯣꯛꯑꯕ꯭ꯔꯥ ꯀꯩꯅꯣ ꯈꯪꯗꯦꯕ꯫ ꯑꯗꯨ ꯈꯣꯡꯕꯁꯤꯅ ꯑꯩꯒꯤ ꯐꯃꯨꯡ ꯃꯌꯥꯗꯨꯗ ꯅ ꯂꯩꯔꯤꯗꯅ ꯃꯥꯡꯒꯣꯟꯖꯤꯗꯤ ꯑꯩꯒꯤꯖꯦ ꯀꯥꯗ ꯂꯥꯟꯊꯣꯛꯄꯒ ꯂꯩꯔꯦꯗꯅ꯫ ꯃꯥꯡꯒꯣꯟꯖꯤꯗ ꯑꯗꯨꯝ ꯈꯣꯡꯉꯛ ꯑꯩꯅ ꯍꯨꯏꯁꯤꯕꯨ ꯍꯨꯏꯁꯤꯕꯨ ꯑꯥꯏ ꯃ ꯃꯥꯏ ꯃꯀꯣꯟꯗꯩ ꯈꯣꯡꯉꯛꯄ ꯑꯣꯏꯇꯥꯥꯗꯤ ꯈꯤꯇꯪ ꯂꯥꯞꯇꯛꯅ ꯇꯥꯒꯗꯕꯅꯤ ꯁꯨꯝ ꯃꯥꯡꯒꯣꯟꯗꯩ ꯈꯣꯡꯉꯦꯅ꯫ ꯑꯩꯁꯦ ꯍꯧꯒꯠꯄꯁꯨꯝ ꯇꯟꯕꯀꯣ ꯍꯤꯞꯊꯗ ꯉꯥꯏꯕꯒꯤ ꯋꯥꯔꯤ ꯋꯥꯔꯤ ꯑꯩꯈꯣꯏꯒꯤ ꯇꯨꯝꯊꯔꯨꯔꯀꯥꯟꯗꯅꯦ ꯃꯥꯅ ꯈꯣꯡꯉꯛꯏꯁꯦ꯫ ꯄꯨꯡ ꯑꯃꯒ ꯇꯥꯕ ꯑꯗꯥꯏꯗꯅꯦ ꯃꯃꯥꯡ ꯈꯣꯡꯉꯛꯏꯁꯤꯅ꯫ ꯑꯗꯩ ꯑꯩꯁꯦ ꯑꯁ ꯃꯥꯖꯦ ꯈꯣꯡꯕꯖꯦ ꯍꯦꯟꯃꯜꯂꯛꯇꯅ ꯑꯈꯣꯏꯔꯣꯝꯗ ꯁꯨꯝ ꯑꯣꯟꯁꯜꯂꯒ ꯑꯗꯨꯝ ꯈꯣꯡꯉꯦꯕ ꯍꯨꯏꯁꯤꯅ꯫ ꯉꯁꯥꯏꯒꯤ ꯀꯩꯅꯣꯗꯣ ꯑꯈꯣꯏꯗꯥꯏ ꯃꯆꯥꯅꯨꯄꯥ ꯌꯥꯏꯃꯗꯨꯗꯤ ꯑꯩꯈꯣꯏꯔꯣꯝꯗ ꯇꯨꯝꯃꯤꯗꯅ ꯃꯥꯗꯤ ꯍꯥꯏꯗꯅ ꯃꯥꯁꯨꯝꯅ ꯑꯣꯟꯁꯜ ꯑꯣꯟꯁꯜꯂꯒ ꯈꯣꯡꯕꯗꯨꯗ ꯑꯩꯅ ꯑꯁ ꯃꯁꯤ ꯍꯨꯏꯖꯦ ꯃꯥꯡꯒꯣꯟꯗ ꯁꯣꯏ ꯂꯩꯔꯝꯗꯧ ꯃꯥꯜꯂꯦꯅ ꯑꯩꯁꯦ ꯃꯁꯦ ꯑꯃꯨꯛꯇꯗ ꯍꯧꯒꯠꯂꯒꯦꯅ ꯇꯜꯂꯁꯨ ꯇꯠꯅꯅ ꯍꯧꯒꯠꯂꯒ ꯊꯣꯡꯖꯦ ꯍꯥꯡꯗꯣꯛꯑ ꯌꯦꯡꯕꯗꯗꯤ ꯃꯥꯖꯦ ꯃꯥꯡꯒꯣꯟꯖꯤꯗꯗ ꯈꯣꯡꯉꯒ ꯃꯥꯖꯤꯅ ꯅꯣꯡꯃꯛꯇꯒꯤ ꯂꯥꯛꯑꯒ ꯃꯥꯡꯒꯣꯜꯖꯤꯗ ꯀꯥꯈꯠꯂꯒ ꯍꯦꯛꯇ ꯃꯆꯤ ꯃꯆꯤ ꯈꯨꯗꯤꯡꯒꯤ ꯃꯥꯅ ꯆꯠꯂꯝꯕꯒꯤ ꯈꯣꯡꯒꯨꯟ ꯃꯌꯥꯝꯖꯤꯅ ꯂꯣꯏꯔꯦꯅꯦꯍꯦ꯫ ꯑꯗ ꯑꯩꯅ ꯃꯁꯤ ꯀꯥꯟꯅꯔꯔꯣꯏꯅ ꯑꯉꯥꯡ ꯍꯧꯗꯦꯛꯑꯦ ꯎꯝ ꯑꯗꯨꯗꯨꯒ ꯏꯕꯣ ꯅꯪꯒꯤ ꯍꯨꯏꯗꯣ ꯁꯨꯃꯥꯏ ꯁꯨꯃꯥꯏꯅ ꯇꯧꯗꯅ ꯃꯥꯡꯒꯣꯟꯗ ꯑꯗꯨꯝ ꯈꯣꯡꯂꯩꯔꯦ ꯉꯁꯥꯏꯗꯒꯤ ꯅꯪ ꯑꯝꯇ ꯍꯧꯒꯠꯂꯣ ꯑꯗꯨꯗꯨꯒ ꯃꯀꯣꯟꯗ ꯍꯥꯞꯆꯟꯕꯤꯔꯨ ꯂꯥꯎꯅ ꯇꯧꯔꯒ ꯃꯥꯅ ꯍꯧꯛꯗꯣꯛꯑꯦ ꯄꯨꯡ ꯑꯃ ꯈꯔ ꯍꯦꯜꯂꯛꯄꯗꯨꯗ꯫ ꯑꯗꯨꯃꯥꯏꯅ ꯇꯧꯔ ꯍꯥꯞꯆꯟꯒꯤꯕꯗꯩ ꯐꯔꯛꯏꯅꯦꯍꯦ ꯃꯤ ꯀꯥꯏꯗꯩꯩ ꯇꯨꯝꯕꯁꯨ ꯁꯨ ꯋꯥꯔꯤ ꯋꯥꯔꯤ ꯎꯏꯊꯔꯨꯔ ꯀꯥꯟꯗ ꯃꯥꯅ ꯑꯃꯨꯛ ꯀꯧ ꯒꯧ ꯈꯣꯡꯉꯛꯄꯗ ꯑꯃꯨꯛ ꯇꯨꯝꯃ ꯑꯃꯨꯛ ꯌꯥꯗ꯭ꯔꯦ꯫ ꯑꯗꯩ ꯃꯈꯣꯟꯗꯩ ꯈꯣꯡꯉꯒꯗꯤ ꯈꯤꯇꯪ ꯂꯥꯞꯇꯛꯅ ꯇꯥꯒꯗꯕꯗꯁꯨ ꯃ ꯃꯈꯣꯟꯁꯦ ꯌꯥꯝ ꯃꯇꯥꯎꯗ ꯑꯩꯅ ꯉꯁꯤꯗꯤ ꯃꯥꯡꯒꯣꯟꯅ ꯑꯣꯏꯔꯝꯗꯧ ꯃꯥꯜꯂꯦ ꯑꯃꯨꯛꯇꯗ ꯌꯦꯡꯉꯨꯔꯒꯦꯗ ꯃꯁꯤ ꯇꯜꯂꯁꯨ ꯇꯟꯅ ꯍꯧꯒꯠꯂꯒꯦ ꯇꯧꯔꯣ ꯑꯗꯨꯃꯥꯏꯅ ꯇꯧ ꯂꯩꯃꯤꯅꯦ ꯍꯥꯏꯕ꯫ ꯈꯔꯒ ꯋꯥꯔꯤꯉꯩꯗ ꯑꯃꯨꯛ ꯀꯥꯏꯕꯗꯣ ꯇꯨꯝꯕꯗꯣ꯫ ꯑꯣ ꯐꯔꯦ ꯐꯔꯦ ꯎꯝ ꯊꯝꯃꯦ ꯊꯝꯃꯦ꯫